ꯃꯥꯏ ꯄꯣꯟ ꯀꯦ ꯃꯥ
ꯍꯥꯥ ꯆꯤꯀꯣꯜ ꯂꯥꯛꯄꯁꯦꯀꯣ ꯑꯩꯈꯣꯏ ꯅꯣꯡꯃ ꯀꯩꯅꯣ ꯑꯩꯈꯣꯏꯒꯤ ꯐꯣꯟꯗ ꯇꯧꯖꯕ ꯀꯣꯜꯗꯨꯗꯤ ꯏꯁꯀ꯭ꯔꯤꯟꯁꯦ ꯍꯥꯟꯅ ꯉꯥꯜꯂꯝꯒꯦꯔ ꯃꯨꯠꯂꯝꯒꯦꯔꯥ ꯀꯩꯗꯧꯔꯝꯒꯦ ꯏꯁꯀ꯭ꯔꯤꯟꯗꯨꯗ ꯆꯣꯡꯊꯣꯔꯛꯇ꯭ꯔꯥ ꯄꯠ ꯂꯥꯎꯅ
ꯑ
ꯇꯧꯗꯦ ꯍꯥꯏꯕꯁꯤꯗꯤ ꯑꯩ ꯏꯁꯀ꯭ꯔꯤꯟꯗꯣ ꯃꯨꯠꯂꯦꯕꯀꯣ
ꯑꯣ
ꯊꯣꯛꯂꯛꯇꯦ ꯍꯥꯏꯕ ꯎ ꯀꯩꯅꯣ ꯇꯧꯗ꯭ꯔꯤꯒ ꯂꯣꯛ ꯍꯥꯡꯗ꯭ꯔꯤꯒꯩ ꯅ ꯌꯥꯝ ꯇꯥꯗꯦꯕꯣꯏꯕ
ꯑ ꯍꯥ ꯅꯣꯢ ꯅꯅꯥ ꯐꯥꯔꯃꯥꯔꯁꯤ ꯑꯦꯛꯖꯥꯝ ꯊꯥꯢꯌꯦꯗꯦꯢꯅꯦ
ꯐꯥꯔꯃꯥꯁꯤꯒꯤ ꯊꯥꯗ꯭ꯔꯤꯌꯦ ꯅꯔꯁ
ꯅꯔꯁꯀꯤ ꯊꯥꯏꯌꯦꯗꯥꯢꯅꯦ ꯊꯥꯒ꯭ꯔꯕꯣ
ꯊꯥꯈ꯭ꯔꯦ
ꯀꯔꯝꯀꯥꯟ
ꯀꯩꯅꯅꯊ ꯊꯔꯗ ꯑ
ꯁꯤꯁꯇꯤꯟ
ꯑꯧ ꯁꯤꯁꯇꯤꯟꯗ
ꯑꯩ ꯈꯪꯕ꯭ꯔꯥ
ꯈꯪꯉꯤ
ꯑꯩꯈꯣꯏꯗꯤ ꯔꯥꯅꯤ ꯑꯩꯈꯣꯏꯗꯤ ꯍꯦꯛꯇ ꯈꯪꯒꯟꯕꯅꯤ ꯀꯃꯥꯏꯅ ꯇꯧꯋꯦ ꯍꯥꯏꯖꯥ ꯅꯨꯡꯉꯥꯏꯔꯕ꯭ꯔꯣ
ꯑꯁ ꯈꯪꯗꯕꯅ ꯌꯥꯃꯦꯌꯦ
ꯑꯗꯨ ꯄꯥꯕꯗꯨ ꯑꯣꯏꯔꯣꯏ ꯍꯥꯏꯕꯅꯤꯅꯦ
ꯈꯪꯉꯦ ꯃꯥꯁ ꯇꯤꯞꯁ ꯑꯦꯟ ꯇ꯭ꯔꯤꯛꯁꯀ ꯇꯧꯔꯒ ꯆꯠꯂꯤꯀꯣ ꯀꯩꯅꯣꯒꯤ ꯃꯦꯠꯀꯤ ꯍꯣꯠꯄꯒꯤꯗꯨꯗ ꯃꯣꯏ ꯑꯣꯞꯁꯟꯗꯨꯗ ꯐꯥꯏꯚ ꯇꯥꯔꯗꯤ ꯑꯟꯁꯔꯁꯦ ꯐꯥꯏꯚ ꯇꯥꯔꯦꯕꯀꯣ ꯗꯤꯖꯤꯠ ꯐꯥꯔꯁꯦ ꯑꯗꯨ ꯑꯣꯏꯇꯥꯔꯒꯗꯤ ꯑꯣꯞꯁꯟꯁꯤꯗ ꯃꯥꯏꯅꯁ ꯐꯥꯏꯚ ꯌꯥꯎꯁꯜꯂꯛꯄ꯭ꯔꯥ ꯑꯃ ꯇꯧꯒꯅꯤ ꯀꯥꯏ ꯌꯥꯝ ꯍꯥꯏꯌꯦꯀꯣ ꯑꯣꯞꯁꯟ ꯃꯦꯊꯠꯅꯦ ꯃꯥꯅ ꯀꯟꯅ ꯌꯦꯡꯉꯁꯤꯀꯣ ꯑꯗꯨꯗꯨ ꯑꯥꯗꯃꯥꯢ ꯇꯅ ꯆꯠꯂꯤ ꯀꯣꯏꯁꯟ ꯈꯨꯗꯤꯡꯃꯛ ꯑꯗꯨꯃꯥꯏꯅ ꯇꯧ ꯂꯩ
ꯀꯩ ꯃꯣꯏ ꯃꯦꯁꯁꯤ ꯀꯃꯥꯏ ꯍꯪꯒꯦ ꯑꯩꯈꯣꯏꯒꯤ ꯑꯩꯈꯣꯏꯅ ꯊꯥꯕꯣꯏ ꯆꯥꯕ ꯑꯗꯨꯃꯥꯏꯅ ꯍꯪꯈ꯭ꯔꯣꯀꯣ ꯑꯁ ꯀꯨꯝꯃꯥꯏꯅ ꯑꯗꯨꯃꯥꯏꯅ
ꯑꯗꯣ ꯑꯩꯅ ꯍꯪꯕ꯭ꯔ ꯈꯪꯗꯦ ꯌꯥꯝ ꯀꯨꯞꯅꯗꯤ ꯍꯪꯗ꯭ꯔꯦ ꯑꯩꯁꯨ ꯃꯉꯣꯟꯗꯅꯦꯠ ꯆꯥꯎꯋꯦꯗꯤ ꯍꯥꯏꯕ
ꯑꯩꯅ ꯍꯥꯏꯕꯗ ꯀꯣꯆꯤꯡ ꯆꯠꯇꯕ ꯌꯥꯔꯣꯏ ꯑꯣꯏꯒꯗꯅ ꯕꯥꯗꯨꯅ ꯃꯔꯣꯝ ꯑꯃ ꯇꯝꯅ ꯇꯝꯍꯟꯅꯤꯡꯉꯤꯕ ꯄꯩꯁꯥ ꯇꯤꯡꯅꯤꯡꯗ꯭ꯔꯤꯕ
ꯑꯗꯨꯅꯤꯅꯦ
ꯍ ꯑꯣꯏꯗꯣꯏꯅꯣ ꯑꯦꯛꯖꯥꯝ ꯊꯥꯒꯦꯗꯤ ꯀꯣꯆꯤꯡ ꯑꯁꯤꯕꯨ ꯀꯝꯄꯜꯁꯔꯤꯅꯤ
ꯎꯝ
ꯇꯣꯞꯄꯔꯕꯨ ꯀꯣꯆꯤꯡ ꯆꯠꯇꯕꯤꯗ ꯑꯦꯛꯖꯥꯝ ꯇꯣꯞꯄꯔꯗ ꯑꯣꯏꯕ ꯌꯥꯕ꯭ꯔꯣ ꯑꯍꯍꯍ
ꯐꯤꯂꯝꯒꯤ ꯋꯥꯅꯦꯕ ꯌꯨꯝꯗ ꯈꯔ ꯄꯥꯔꯒ ꯊꯕꯛ ꯈꯜꯂꯒ ꯑꯗꯨꯗꯤ
ꯑꯣꯖꯥꯒꯤ ꯒꯥꯏꯗꯂꯥꯏꯟ ꯌꯥꯎꯗꯅ ꯈꯤꯇ ꯐꯥꯎꯕꯗꯅ ꯅꯗꯤꯦ ꯌꯨꯇꯨꯟꯇ ꯌꯦꯡꯕ ꯈꯣꯠꯄ ꯍꯥꯏꯗꯨꯁꯨ ꯅꯪ ꯍꯥꯟꯅ ꯃꯔꯣꯟ ꯑꯃ ꯇꯨꯏꯁꯟ ꯆꯠꯂꯕ ꯃꯇꯨꯡꯗ ꯀꯣꯟꯅ ꯌꯦꯡꯕꯒꯤ ꯋꯥꯅꯦꯕ ꯍꯥꯟꯅ ꯁꯨꯈꯪ ꯈꯪꯗꯅ ꯕꯦꯁꯤꯛꯐꯥꯎ ꯈꯪꯗꯅ ꯌꯦꯛꯇ ꯌꯨꯇꯨꯞꯇ ꯑꯔꯩꯕꯤ ꯌꯦꯡꯑꯒ ꯍꯩ ꯑꯗꯨꯗꯤ ꯑꯣꯖ ꯂꯩꯔꯤꯁꯤ ꯀꯩ ꯀꯥꯅꯗꯨꯢꯕ ꯅꯠꯇꯔꯣ ꯑꯗꯨꯝ ꯌꯥꯝꯅ ꯄꯥꯔꯒ ꯃꯁꯤꯗꯩꯁꯤ ꯀꯣꯏꯁꯟ ꯁꯔꯁꯦ ꯑꯣꯁꯥꯅ ꯁꯦꯝꯖꯔꯒ ꯇꯦꯄꯔꯒ ꯑꯣꯏꯕꯒꯨꯝꯕ ꯀꯣꯏꯁꯟ ꯁꯔ ꯃꯥꯁꯤꯡ ꯑꯗꯨꯗ ꯆꯨꯝꯃꯕꯕ ꯑꯩꯈꯣꯏ ꯍꯧꯖꯤꯛꯐꯥꯎ ꯀꯣꯏꯁꯟꯁꯨꯔ ꯁꯦꯝ ꯍꯩꯇ꯭ꯔꯤ ꯐꯖꯅ ꯑꯉꯥꯡꯒꯤꯗ ꯂ ꯍꯥꯏꯕꯗ ꯑꯣꯖꯥꯒꯤ ꯑꯣꯖꯥꯒꯤ ꯦꯡ ꯌꯥꯥꯎ ꯍꯦꯛꯇ ꯌꯥꯕ ꯅꯠꯇꯦꯅꯤ ꯏꯁꯥꯅ ꯄꯥꯖꯔꯒ ꯍꯣꯠꯅꯧ ꯒꯥꯢꯌꯦ
ꯈꯣꯏ ꯕꯥꯒꯤꯗꯤ ꯈꯣꯏ ꯕꯥꯒꯤ ꯑꯃ ꯂꯩꯌꯦꯕ ꯎꯝ ꯋꯥꯍꯩ ꯑꯃ ꯃꯥꯒꯤ ꯑꯗꯨꯝ ꯍꯥꯏꯒꯟꯕ ꯑꯃ ꯊꯋꯥꯏꯕꯨ ꯌꯥꯎꯔꯗꯤ ꯑꯣꯏꯔꯗꯧꯅꯦꯅ
ꯑꯦꯛꯖꯥꯝꯗꯨ ꯀꯔꯤ ꯍꯪ ꯈꯪꯗꯅ ꯍꯦꯛꯇ ꯑꯦꯛꯖꯥꯝ ꯊꯥ ꯆꯠꯂꯒ ꯍꯦꯛꯇ ꯑꯣꯏꯒꯗ꯭ꯔꯕ
ꯑꯗꯨꯗꯤ ꯃꯤ
ꯏꯁꯥꯅ ꯄꯥꯏꯔꯤꯅꯦꯅ ꯄꯡꯄꯥ ꯄꯥꯔꯅꯤ ꯑꯗ ꯍꯡꯉꯛꯄꯅ ꯑꯃ ꯍꯡꯉꯛꯑꯅꯤ ꯑꯗꯨꯒꯤ ꯄꯦꯇꯔꯟꯗꯣ ꯑꯣꯖꯥꯒꯤ ꯒꯥꯏꯗꯂꯥꯏꯟ ꯌꯥꯎꯔꯒ ꯑꯣꯖꯥꯅ ꯁꯤ ꯁꯤ ꯃꯇꯥꯡꯉꯦ ꯁꯤ ꯍꯪꯉꯤ ꯁꯤꯒꯤꯗꯤ ꯁꯤ ꯍꯪꯉꯤ ꯑꯗꯣ ꯈꯪꯉꯒ ꯅꯠꯇ꯭ꯔꯣ ꯊꯥ ꯑꯦꯛꯖꯥꯝ ꯑꯦꯛꯖꯥꯝ ꯐꯥꯎꯕ ꯍꯥꯏꯁꯦ ꯎꯝ ꯀ꯭ꯂꯥꯁ ꯇꯦꯟ ꯇꯨꯌꯦꯜꯞꯇ ꯑꯣꯏꯔꯒꯁꯨ ꯅꯪ ꯄꯄꯥ ꯄꯥꯕꯒꯤ ꯃꯍꯨꯠꯇ ꯑꯦ ꯁꯤ ꯆꯦꯞꯇꯔꯁꯤꯗꯩ ꯃꯥꯔꯛꯁꯤ ꯂꯥꯛꯀꯅꯤ ꯁꯤ ꯃꯥꯔꯛꯁꯤ ꯄꯥꯎ ꯍꯥꯏꯔꯒ ꯑꯗꯨꯝ ꯄꯥꯔꯒꯠꯇ꯭ꯔꯣ ꯃꯥꯔꯛꯁꯤ ꯐꯪꯗ꯭ꯣꯏꯁꯦ ꯑ ꯄꯄꯥ ꯄꯥꯁꯤꯜꯂꯒ ꯐꯪꯕ꯭ꯔꯥ ꯍꯪꯉ ꯍꯧꯖꯤꯛꯇꯤ ꯑꯗꯒꯤ ꯅꯪ ꯁꯞꯖꯦꯛ ꯑꯃꯗ ꯅꯪ ꯆꯦꯞꯇꯔ ꯑꯃ ꯅꯪ ꯄꯨꯛꯅꯤꯡ ꯆꯪꯅ ꯄꯥꯁꯤꯜꯂꯨꯔꯦ ꯑꯗꯨ ꯆꯦꯞꯇꯔ ꯑꯗꯨꯒꯤ ꯃꯥꯔꯛꯇꯨ ꯌꯥꯝꯃꯝꯗ꯭ꯔꯦ ꯍꯥꯏꯔꯣꯅꯦ ꯀꯩ ꯀꯥꯥꯟꯅꯒꯦ ꯑꯗꯨꯗꯤ ꯑꯗꯨꯅꯤ ꯌꯥꯔꯣꯏ ꯕꯖꯦꯟꯗꯣ ꯁꯥ ꯁꯦꯝ ꯍꯩꯇꯦ ꯑꯗꯨꯅꯦ ꯃꯆꯥꯅ ꯊꯕꯛ ꯇꯧꯍꯟꯅꯤꯡꯉꯤꯕ
ꯂꯥꯏꯔꯤꯛ ꯑꯝ ꯂꯩꯅꯤꯗꯤ ꯈꯪꯗꯦ
ꯑꯗꯨꯅꯤꯗ ꯋꯥꯔꯤꯕꯨꯕ ꯑꯗꯨ ꯅꯅꯥꯎꯄꯥꯗꯣ ꯀꯃꯥꯏ ꯀꯃꯥꯏꯅ ꯇꯧꯔꯖꯥꯠꯅꯣ ꯑꯦꯛꯖꯥꯝꯗꯣ ꯊꯥꯈꯤꯕ ꯀꯩꯝ ꯇꯧꯕꯅꯤ
ꯅ ꯅꯔꯁꯇꯨ ꯏꯇꯝ ꯇꯝꯅꯤꯡꯗꯕ꯭ꯔꯥ ꯐꯥꯔꯃꯥꯁꯤꯗ ꯑꯣꯏꯅ ꯄꯥꯝꯃꯦ ꯍꯥꯏꯕꯔ ꯈꯪꯗꯦ
ꯐꯥꯔꯃꯥꯁꯤꯗꯨꯁꯨ ꯀꯣꯆꯤꯡ ꯆꯠꯇꯔꯗꯤ ꯐꯥꯎꯔꯣꯏꯌꯦ
ꯇꯧꯖꯔꯅꯤ ꯑꯩꯒꯤ ꯀꯦꯄꯥꯁꯤꯇꯤ ꯅꯠꯇꯤꯌꯦ ꯑꯩꯅ ꯄꯩꯁꯥ ꯄꯨꯊꯣꯛꯄꯤꯕꯁꯨ ꯉꯝꯃꯣꯏ
ꯍꯣꯏꯅꯦ
ꯑꯩ ꯆꯤꯟ ꯈꯥꯞꯄꯨꯗꯧꯗ ꯉꯥꯏꯔꯦ ꯈꯔ ꯐꯕꯅꯦ ꯈꯔ ꯍꯩꯐ ꯁꯥꯔꯨꯗꯧꯕꯗ ꯉꯥꯏꯔꯦ
ꯑꯗꯨꯝ ꯌꯥꯈꯤꯗꯥꯏꯅꯦ ꯕꯥꯌꯑꯣꯂꯣꯖꯤꯁꯨ ꯍꯩ ꯃꯦꯠꯁꯁꯨ ꯍꯩ ꯃꯦꯠꯁ ꯁꯥꯏꯟꯁ ꯁꯣꯁꯦꯜ ꯁꯥꯏꯟꯁ ꯃꯦꯠꯁ ꯈꯨꯠꯂꯣꯏꯗꯕ ꯑꯗꯒꯤ ꯁꯣꯁꯦꯜ ꯁꯥꯏꯟꯁꯁꯨ ꯕꯣꯔꯤꯡ ꯆꯨꯕ
ꯁꯥꯏꯟꯁꯁꯦ ꯈꯤꯇꯪ
ꯀꯃꯥꯏꯅꯗꯕꯗꯣ ꯎꯝ ꯆ ꯆꯄ ꯀꯂꯦ ꯋꯥ
ꯑꯩꯀꯣ ꯀꯩꯅꯣꯗ ꯇꯨꯌꯦꯜꯐ ꯊꯥꯕꯒꯤꯗꯨꯗ ꯑꯩꯅ ꯈꯔ ꯄꯥꯅꯤꯡꯕ ꯁꯕꯖꯦꯛꯁꯦ ꯏꯪꯂꯤꯁ ꯈꯔ ꯑꯣꯏꯌꯦꯕꯀꯣ ꯑꯗꯨ ꯁꯤꯔꯤ ꯄꯥꯔꯅꯦꯔꯔ ꯏ ꯌꯥꯅ ꯄꯥꯅꯤ ꯁꯤ ꯆ ꯀ ꯐꯥꯅꯦꯕꯀꯣ
ꯎ ꯐꯗ ꯀꯣ
ꯑꯍꯪꯉꯥꯏꯗ ꯏꯪꯂꯤꯁꯕꯨꯨꯗꯤ ꯅꯨꯡꯉꯥꯏꯌꯦ ꯏꯪꯂꯤꯁ ꯑꯩ ꯅꯪꯅꯕ ꯀꯞꯄꯦ ꯂꯣꯏ ꯅꯪꯉꯦ ꯏꯪꯂꯤꯁ
ꯏꯪꯂꯤꯁꯣ ꯅꯤ ꯈꯩꯗꯅ
ꯐꯠꯇꯕ ꯇꯧꯒꯅꯣ ꯑꯗꯨꯒ ꯀꯩꯅꯣ ꯑꯗꯨꯗꯅꯦ ꯑꯩꯁꯦ ꯀꯩꯅꯣꯁꯦ ꯑꯃꯨꯛ ꯁꯥꯏꯟꯁꯀꯤ ꯁꯖꯦꯛꯁꯤꯅ ꯑꯃꯨꯛ ꯕꯥꯏꯑꯣꯂꯣꯖꯤ ꯈꯔ ꯍꯥꯏꯅꯩꯌꯦꯕꯀꯣ ꯕꯥꯏꯑꯣꯣꯖꯤ ꯄꯥꯅꯤꯡꯉꯦꯕ ꯑꯗꯨꯒꯅꯦ ꯀꯦꯃꯤꯁꯇ꯭ꯔꯤꯁꯦꯦꯁꯇ꯭ꯔꯤꯁꯦ ꯄꯅꯤꯡ ꯑꯗꯨ ꯑꯒꯤ ꯀꯦꯃꯤꯁꯇ꯭ꯔꯤꯁꯦ ꯇꯟꯕꯁꯦ
ꯏꯪꯂꯤꯁꯀꯤ ꯑꯣꯖꯥ ꯅꯤꯔꯪꯗꯤ
ꯎ ꯐꯤꯖꯖꯤꯁ ꯃ ꯈꯔꯞ ꯄꯅꯤꯡꯉꯀ
ꯇꯧ ꯏꯪꯂꯤꯁꯇ ꯇꯧꯈꯥꯏꯔꯝ ꯀꯩꯅꯣ
ꯇꯅꯤꯡꯡ ꯆꯦꯗ
ꯃꯇꯥꯡꯁꯤꯗ ꯑꯗꯨ ꯆꯟꯅꯗꯤ
ꯏꯪꯂꯤꯁꯇ ꯌꯥꯝ ꯄꯥꯝꯖꯒꯦ ꯑꯗꯣ ꯁꯤ ꯑꯩꯅ ꯍꯥꯏꯅꯤꯡꯉꯤꯤꯁꯦ ꯅꯪꯁꯦ
ꯑꯗꯨꯒ ꯑꯩꯅ ꯄꯥꯅꯤꯡꯕ ꯁꯕꯖꯦꯛꯁꯦ ꯑꯗꯨꯇ ꯄꯥꯕꯒꯤꯅꯦ ꯀꯩꯅꯁ ꯊꯣꯛꯂꯛꯄꯁꯤꯗ ꯑꯩꯁꯦ ꯎꯪꯕꯅꯦꯕ ꯑꯩꯁꯦ ꯨꯕꯥꯁꯤ ꯃꯦꯜꯂꯒ ꯑꯩꯅ ꯐꯝꯕꯁꯤ
ꯑꯗꯇꯣꯞꯄ ꯆꯠꯂꯦ ꯍꯥꯏ ꯆꯨꯝꯕ꯭ꯔꯣ
ꯑꯁ ꯇꯔꯤꯗꯦꯗ
ꯇꯨꯋꯦꯞꯀꯤꯗꯗꯖꯨ ꯇꯦꯟꯒꯤꯗꯖꯨ꯫
ꯇꯦꯟꯒꯤꯗꯤ ꯃꯥ ꯇꯦꯟꯒꯤꯗꯤ ꯌꯥꯝ ꯅꯦꯝꯃꯤꯗ ꯇꯦꯟꯒꯤ ꯃꯥꯛꯇꯤ ꯄꯨꯊꯣꯛꯔꯛꯑꯅꯨ꯫
ꯑꯣ ꯇꯨꯋꯦꯞꯀꯤꯗꯔꯣ ꯅꯪꯅ ꯁꯕꯖꯦꯛ ꯇꯣꯄꯔ ꯆꯠꯂꯤꯖꯦ ꯏꯪꯂꯤꯁꯇ꯫
ꯅꯪ ꯑꯣꯏꯔꯝꯒꯅꯤ ꯇꯣꯄꯔꯗꯤ ꯑꯩꯈꯣꯏ ꯆꯤ ꯂꯥꯎ ꯐꯪꯉꯤ꯫
ꯑꯩꯈꯣꯏꯗꯤ ꯑꯃꯠꯇ ꯍꯩꯖꯗꯤꯌꯦ꯫
ꯑꯩ ꯆꯤ ꯂꯥꯎ ꯐꯪꯉꯦ ꯆꯤ ꯂꯥꯎꯅ ꯑꯩꯅ ꯁꯨꯝ ꯄꯥꯝꯖꯕꯒꯤ ꯋꯥꯅꯤꯗ ꯍꯩꯕꯨꯗꯤ ꯍꯩꯇꯦꯗ ꯑꯩ꯫ ꯑꯩ ꯑꯩ ꯂꯥꯏꯔꯤꯛ ꯍꯩꯔꯝꯃꯒꯕꯨ ꯁꯨꯃꯥꯏꯅ ꯄꯠꯂꯒ ꯂꯩꯔꯝꯒꯗ꯭ꯔꯣ ꯑꯩꯕꯨ ꯌꯨꯝꯗ ꯀꯨꯜꯂꯒ꯫
ꯂꯩꯅꯤ ꯑꯗꯨꯝ ꯍꯩꯔꯖꯨ꯫
ꯌꯨꯝ ꯁꯪꯕ ꯍꯣꯝ ꯒꯥꯠ ꯑꯣꯏꯔꯒ꯫
ꯌꯨꯝꯖꯤꯗꯤ ꯁꯪꯗ꯭ꯔꯗꯤ ꯀꯅꯥ ꯁꯪꯕꯤꯅꯤ ꯑꯅꯥꯎꯄꯥꯖꯨ ꯑꯗꯨꯝ ꯁꯪꯉꯤꯗꯨꯗꯤ ꯅꯨꯡꯉꯥꯗꯩ ꯅꯨꯃꯤꯠꯇꯥꯕꯧ꯫
ꯏꯅꯥꯎ ꯄꯥꯖꯨ ꯅꯣꯡ ꯐꯥꯗꯣꯛꯇꯤ ꯀꯣꯂꯦꯖ ꯀꯥꯔꯤꯅꯤ꯫
ꯀꯣꯂꯤꯁ ꯑꯗꯨꯖꯨ ꯀꯥꯕꯅꯀꯥꯖꯕꯅꯤꯗꯅ ꯑꯗꯨꯅ
ꯑꯩꯗꯤ ꯄꯥꯔꯃꯤꯅꯦꯟꯅꯦ ꯍꯣꯝꯒꯥꯠꯁꯦ꯫
ꯅꯪ ꯀꯂꯦꯁ ꯀꯥꯔꯝꯃꯤꯗꯨꯗꯤ
ꯀꯣꯂꯦꯖ ꯍꯦꯛ ꯀꯥꯕ ꯂꯣꯏꯕꯗꯒꯤꯗꯤ ꯑꯩꯒꯤ ꯄꯥꯔꯃꯤꯅꯦꯟ ꯐꯪꯒꯔꯦ ꯑꯩ꯫ ꯑꯩꯛꯥ꯭ꯔꯦ ꯀꯂꯥꯏ꯭ꯔꯦ ꯀꯦꯔ ꯇꯥ ꯔꯤꯒꯨꯂꯔ ꯇꯥꯔꯦ꯫
ꯐꯩꯌꯦ ꯐꯩꯌꯦ ꯅꯅꯥꯎꯄꯤꯗꯨ ꯅꯌꯨꯝꯗ ꯂꯩꯔꯤꯀꯥꯟꯗꯨꯗ ꯄꯥꯊꯣꯛꯑꯣ ꯄꯥꯊꯣꯛꯑꯣ꯫
ꯗꯨꯉꯥꯡꯗꯣ ꯌꯨꯝ ꯂꯩꯔꯤꯀꯥꯟꯗꯗꯤ ꯏꯕꯥꯏꯅꯤ ꯍꯧꯅ ꯍꯧꯅꯗꯅ ꯁꯤꯡꯖꯨꯒ ꯈꯔ ꯈꯔ ꯁꯨꯔ ꯆꯥꯃꯤꯟꯅꯕꯅꯤ꯫ ꯏꯅꯥꯎꯄꯤꯗꯣ꯫
ꯑꯉꯥꯄꯤꯛꯇꯔꯨꯗꯨ ꯄꯩꯁꯥꯒ ꯂꯧꯔꯒ ꯆꯥꯃꯤꯟꯅꯕꯔꯣ ꯍꯥꯏꯖꯦ ꯅꯅꯥꯎ ꯃꯆꯦꯅ ꯐꯗꯥꯏꯅꯦ ꯑꯗꯨꯒꯤꯗꯤ꯫
ꯏꯅꯥꯎꯄꯤꯗꯤ ꯑꯁ ꯑꯩꯈꯣꯏ ꯆꯦꯖꯨ ꯇꯧꯋꯤꯗ꯫ ꯑꯩꯈꯣꯏ ꯅꯨꯄꯤꯒꯤ ꯀꯩꯅꯣ ꯔꯨꯜ ꯑꯃꯗ ꯑꯗꯨꯝ ꯆꯠꯂꯤꯗ ꯑꯩꯈꯣꯏꯗꯤ ꯑꯩꯈꯣꯏ ꯆꯥꯕꯗ ꯇꯪꯈꯥꯏ ꯇꯪꯈꯥꯏ ꯄꯨꯊꯣꯛꯅꯕꯤ ꯔꯨꯜ ꯑꯃ ꯂꯩꯌꯦꯕ ꯍꯥꯏꯅꯗꯕꯤ ꯌꯥꯝ꯫ ꯑꯗꯨꯗ ꯌꯥꯝ ꯉꯥꯡꯅꯗꯕꯤ ꯃꯁꯥꯈꯪꯅ꯫
ꯅꯪꯖꯨ ꯇꯧꯔꯝꯃꯅꯤ ꯑꯗꯨꯗꯕꯨꯗꯤ꯫
ꯇꯧꯋꯦ ꯑꯩꯈꯣꯏ ꯅꯨꯄꯤꯒꯤ ꯔꯨꯜꯗꯣ ꯑꯗꯨꯝ꯫ ꯆꯟꯅꯩ ꯆꯠꯅꯩ ꯍꯥꯏꯇꯥꯔꯦ ꯌꯨꯝꯗꯖꯨ ꯆꯠꯊꯣꯛꯑꯖꯨ꯫
ꯂꯄꯤ ꯌꯥꯕꯅꯤ ꯅꯨꯄꯤꯖꯤꯗꯤ ꯏꯃꯥꯅꯤꯒ ꯍꯥꯏꯖꯟꯗꯅ ꯁꯦꯔꯥꯟ ꯇꯨꯔꯥꯟ꯫
ꯄꯦꯔꯦꯟꯁ ꯃꯌꯥꯝꯖꯤꯅ ꯂꯤꯛꯄꯒꯤꯅꯤ꯫
ꯃꯥꯅꯤ ꯃꯥꯅꯤ ꯅꯨꯄꯤꯖꯤꯗꯤ ꯂꯤꯛꯁꯟꯒꯗꯕꯅꯤ ꯅꯨꯄꯤꯖꯤ ꯍꯥꯏꯖꯕꯩ ꯋꯥꯅꯤ ꯄꯩꯁꯥ ꯑꯗꯨꯝ ꯄꯥꯏꯕꯅꯦꯕꯣ꯫
ꯅꯨꯄꯥꯗꯤꯀꯣ ꯃꯃꯥ ꯃꯄꯥ ꯅ ꯃ ꯄꯩꯁꯥ ꯄꯤꯌꯣ ꯍꯥꯏꯕꯗ ꯄꯥ ꯆꯥꯝ ꯆꯅꯤ ꯁꯠ
ꯇꯥꯅꯤꯡꯗꯦ ꯅꯅꯥꯎꯄꯥꯗꯣ ꯅꯄꯥꯅ ꯄꯩꯁꯥ ꯅꯣꯡꯃꯇ ꯄꯤꯕ꯭ꯔꯥ
ꯑꯩꯈꯣꯏꯒꯤꯅꯦ ꯑꯩꯈꯣꯏꯒꯤꯅꯦ ꯑꯩꯈꯣꯏꯒꯤꯗꯤ ꯃꯥꯟꯗꯦ ꯎ ꯃꯌꯥꯝ ꯁꯪꯔꯤꯁ ꯆꯅꯕꯤꯗꯨꯅꯦ ꯍꯥꯏꯖꯦ
ꯊꯝꯃꯒꯦ ꯇꯧꯖꯔꯣ ꯅꯪ ꯅꯪ ꯋꯥꯊꯤꯗꯣ ꯑꯩ ꯈꯉꯦ ꯅꯪꯅ ꯉꯥꯡꯉꯛꯇꯣꯢꯗꯣ ꯇꯥꯅꯤꯡ ꯑꯗꯨ ꯑꯩ ꯊꯝꯃꯒꯦ ꯊꯝꯃꯣꯏ ꯊꯝꯃꯦ ꯇꯧꯔꯛꯑꯣꯏ ꯊꯝꯃꯦ
ꯍ